ꯎꯗꯕ ꯀꯥ ꯀꯨꯏꯔꯦ
ꯇꯦ ꯗꯨꯅꯦ ꯄꯩꯁꯥ ꯂꯩꯇꯦ ꯑꯗꯨꯒꯅꯦ ꯔꯤꯆꯥꯔꯖ ꯇꯧꯗꯦ ꯑꯗꯨꯅꯦ ꯀꯣꯜ ꯇꯧꯗꯦ
ꯑꯣ ꯑꯩꯗꯤ ꯀ꯭ꯔꯤꯒꯦ꯭ꯔꯥ ꯈꯜꯂꯤꯅꯦ ꯀꯣꯜꯁꯨ ꯇꯧꯔꯛꯇꯕꯤꯒꯤ ꯅꯣꯏꯗꯣ
ꯕꯦꯂꯦꯟꯁ ꯂꯩꯇꯦ ꯑꯗꯨꯅꯦ ꯅꯪꯗꯤ
ꯑꯩꯗꯤ ꯗꯦꯠ ꯇ꯭ꯋꯦꯟꯇꯤ ꯐꯣꯔꯗꯒꯤ ꯗꯦꯠ ꯇ꯭ꯋꯦꯟꯇꯤ ꯋꯥꯏꯗꯒꯤꯔ ꯏꯟꯀꯃꯤꯡ ꯂꯣꯒꯅꯤ ꯑꯗꯨꯗꯤ
ꯎꯝ ꯄꯩꯁꯥ ꯅꯪꯗ꯭ꯔꯦ ꯌꯥꯝ ꯐꯩ ꯄꯥꯏꯌꯦ ꯑꯗꯨꯅ ꯅꯪꯒꯤ ꯀꯇ ꯍꯧꯖꯤꯛꯁꯨꯔꯤ ꯆꯔꯖ ꯂꯩꯌꯦ
ꯍꯣꯏ ꯅꯪꯒꯤꯗꯤ ꯖꯤꯑꯣ ꯑꯣꯏꯕꯤꯟꯅ ꯏꯟꯀꯝꯃꯤꯡ ꯂꯩꯕꯒꯤ ꯌꯥꯝ ꯅꯨꯡꯉꯥꯏꯔꯦ ꯑꯩꯈꯣꯏ ꯑꯩꯁꯨ ꯖꯤꯑꯣ ꯄꯥꯏꯔꯒꯦ ꯏꯟꯀꯃꯤꯡ ꯈꯛꯇ ꯂꯩꯔꯦ ꯀꯥꯏ ꯋꯥꯏ ꯐꯥꯏ ꯄꯥꯏꯅꯤ
ꯑꯗꯨꯔꯗꯤ ꯖꯤꯑꯣꯅ ꯄꯥꯏꯌꯣ ꯅꯪꯁꯨ ꯖꯤꯟꯣꯅ ꯅꯨꯡꯉꯥꯏꯅꯤ
ꯖꯤꯑꯣ ꯁꯤꯝ ꯑꯃ ꯄꯤꯌꯣ ꯏꯑꯛꯇ꯭ꯔꯥ ꯂꯩꯔꯗꯤ
ꯅꯪꯅ ꯅꯪꯒꯤꯀꯣ ꯑꯙꯥꯔ ꯀꯥꯔꯠ ꯄꯥꯏꯔꯒ ꯑꯗꯨꯝ ꯆꯜꯂꯣꯗ ꯁꯦꯔꯣ ꯁꯤꯝ ꯁꯤꯝꯂꯣ
ꯑꯩꯗꯣ ꯑꯅꯤꯗꯤ ꯄꯥꯏꯅꯤꯡꯗ꯭ꯔꯦ ꯑꯩꯗꯣ ꯐꯣꯟꯗꯨꯁꯨ ꯏꯌꯥꯔꯇꯦꯜ ꯏꯅꯥꯎꯅꯨꯄꯥꯗꯣ ꯐꯣꯟ ꯄꯥꯏꯒꯗꯧꯕꯒꯤ ꯑꯩ ꯑꯦꯔꯇꯦꯜ ꯑꯃꯗꯨꯁꯨ ꯄꯥꯏꯑꯦꯕ ꯑꯗꯨꯒꯤꯅꯤꯗ
ꯎꯝ ꯑꯗꯨꯗꯤ ꯌꯥꯔꯦ ꯑꯅꯤ ꯄꯥꯏꯔꯗꯤ ꯑꯃꯥ ꯄꯥꯏꯔꯗꯤ ꯑꯗꯨꯝ ꯍꯦꯕꯤ ꯑꯟꯗꯨꯔꯗꯤ ꯑꯗꯨꯗꯤ ꯅꯪꯒꯤꯅꯦ ꯎꯄꯥꯏ ꯂꯩꯇꯦ ꯑꯗꯨ ꯑꯣꯏꯔꯗꯤ
ꯃꯥꯅꯤ ꯃꯥꯅꯤ
ꯑꯁ ꯅꯨꯡꯁꯤꯌꯦ ꯃꯤꯂꯣꯏꯅꯃꯛ ꯅꯪ ꯈꯛꯇ ꯅꯠꯇꯦꯀꯣ
ꯌꯥꯝ ꯆꯩ ꯀꯣ ꯅꯪꯦ ꯊꯥ ꯊꯥꯖꯒꯤꯅ ꯅꯀꯣꯛꯅ ꯐꯥꯔꯤ ꯑꯃ
ꯑꯗꯨꯅꯦ ꯑꯗꯨꯅꯦ ꯑꯗꯨꯨꯅ ꯑꯗꯨꯅꯦ ꯅꯪ ꯍꯥꯏꯔꯤꯕꯗꯨ ꯂꯣꯏꯅ ꯆꯨꯝꯃꯦ
ꯍꯣꯏ ꯍꯣꯏ ꯌꯥꯝꯅ ꯆꯨꯝꯃꯗꯤ ꯐꯥꯔꯦ
ꯎꯝ
ꯌꯥꯝꯅ ꯅꯨꯡꯉꯥꯏꯅ ꯂꯩꯔꯤꯕ꯭ꯔꯣ
ꯑꯩ ꯌꯥꯝ ꯅꯨꯡꯉꯥꯏꯔꯒ ꯂꯩꯕꯅꯤ ꯂꯩꯌꯦ ꯀꯦꯁꯤ ꯍꯣꯏ
ꯍꯣꯏ ꯀꯔꯤ ꯀꯔꯤ ꯊꯕꯛ ꯀ ꯇꯣꯔꯒ ꯂꯩꯔꯤꯒꯦ ꯍꯧꯖꯤꯛꯀꯥꯟ
ꯅꯪ ꯍꯧꯖꯤꯛ ꯑꯩꯒꯤ
ꯎꯝ ꯐꯣꯜ ꯇꯧꯔꯒ ꯑꯗꯨꯃꯅ ꯐꯍꯂ ꯑꯩꯒꯤ ꯌꯨꯅꯤꯐꯣꯔꯝ ꯆꯦꯟꯖ ꯇꯧꯔꯒ ꯀꯣ ꯑꯗꯨꯝꯅ ꯂꯩꯌꯦ ꯅꯪꯗꯤ
ꯍꯣꯏ ꯑꯩꯁꯨ ꯌꯨꯅꯤꯐꯣꯔꯝ ꯆꯦꯟꯖ ꯇꯧꯔꯒꯦ ꯉꯥꯏꯍꯥꯛ ꯂꯩꯕ
ꯎꯝ
ꯋꯥꯔꯦꯅ ꯍꯧꯖꯤꯛꯇꯤ ꯔꯦꯁ ꯇꯧꯔꯤꯅꯦ ꯑꯩꯁꯦ
ꯍꯣꯏ ꯍꯣꯏ ꯆꯨꯝꯃꯤ ꯌꯥꯝ ꯋꯥꯔꯦ
ꯎꯝ ꯄꯣꯊꯥꯔꯨꯔꯣ ꯅꯪꯁꯨ ꯄ ꯄꯣꯊꯥꯔꯣ ꯍꯥꯥꯏꯕ
ꯇꯥꯎꯗꯅ ꯀ꯭ꯔꯤꯒꯤ ꯇꯥꯗ꯭ꯔꯤꯅꯣ
ꯎ ꯈꯪꯗꯦ ꯍꯥꯢꯗꯤ ꯀꯔꯤꯒꯤꯅꯣ ꯇꯥꯗ꯭ꯔꯦ ꯈꯟ
ꯇꯥꯅꯤꯡꯉꯥꯢ ꯇꯧꯔꯣ- ꯇꯥꯅꯤꯡꯉꯥꯢ ꯇꯧꯔꯣ
ꯇꯥꯕꯅ ꯐꯔꯦꯗ ꯇꯥꯗꯔꯗꯤ ꯀꯔꯝꯃꯥꯏꯅ ꯇꯧꯅꯤ
ꯆꯥꯖꯨ ꯆꯥꯗ꯭ꯔꯦ ꯎꯄꯥꯢ ꯂꯩꯇ꯭ꯔꯦ ꯎꯄꯥꯢꯁꯨ ꯎꯄꯥꯏꯁꯨ ꯂꯩꯇ꯭ꯔꯦ
ꯂꯩꯒꯤꯅꯤꯗ ꯅꯣꯢ ꯊꯕꯛ ꯌꯥꯝ ꯐꯔꯤꯖꯤꯗꯤ ꯊꯕꯛ-ꯏꯪꯈꯥꯡ ꯇꯧꯕ ꯏꯃꯨꯡꯒꯤ ꯊꯕꯛꯒꯨꯝꯕ ꯅꯣꯏꯅ ꯂꯣꯏꯅꯃꯛ ꯇꯧꯅꯤꯡꯗꯦ
ꯑꯩꯅ ꯄꯥꯝꯕꯗꯨꯀꯣ ꯃꯤꯅ ꯄꯥꯝꯗꯦ ꯄꯥꯝꯗ꯭ꯔꯦ ꯑꯩꯅ ꯄꯥꯝꯕ ꯃꯤꯗꯣ ꯑꯩꯉꯣꯟꯗ ꯄꯥꯝꯗꯦ ꯑꯩꯅ ꯄꯥꯝꯕ ꯃꯤꯅ ꯑꯩꯉꯣꯟꯗ ꯄꯥꯝꯅꯩ ꯑꯗꯨꯅꯦ ꯑꯩ ꯄꯥꯝꯗꯦ
ꯌꯥꯝ ꯊꯥꯢꯌꯦꯀꯣ ꯅꯣꯏꯗꯤ
ꯐꯠꯇꯦꯍꯦ ꯐꯠꯇꯦ ꯍꯥꯢꯗꯤ ꯁꯤꯗꯤ ꯐꯠꯇꯦ
ꯑꯥ ꯑꯩ ꯒꯨꯒꯜꯗ ꯀꯩꯅꯣꯝꯃ ꯊꯤꯒꯦ ꯑꯥ ꯁꯇꯣꯔꯤ ꯑꯃ
ꯊꯤꯔꯣ ꯊꯤꯔꯣ ꯑꯗꯨꯒ ꯉꯝꯗꯁꯨ ꯍꯥꯏꯕꯤꯌꯨ
ꯃꯤꯇꯩ ꯃꯌꯦꯛꯀꯨꯝꯕ ꯏꯕ ꯍꯩꯕ꯭ꯔꯣ
ꯑꯩꯁꯨ ꯃꯤꯇꯩ ꯃꯌꯦꯛꯇꯤ ꯏꯕ ꯍꯩꯑꯦ ꯏꯪꯂꯤꯁꯅ ꯏꯍꯧꯗ꯭ꯔꯗꯤ ꯑꯦ ꯑꯩꯗꯣ ꯄꯥꯊꯣꯛ ꯄꯗꯣ ꯍꯩꯇꯦꯕ ꯃꯔꯛ- ꯃꯔꯛꯇ
ꯎꯝ ꯑꯗꯨ ꯍꯩꯌꯦ ꯑꯗꯨꯒꯨꯝꯕꯗꯣ ꯑꯩꯒꯤꯗꯤ ꯑꯩꯗꯤ ꯎꯝ ꯎ ꯂꯣꯏꯅ ꯍꯥꯏꯩꯌꯦ ꯍꯥꯏꯗꯤ
ꯑꯣꯑꯣ ꯌꯥꯝ ꯐꯩꯀꯣ ꯅꯣꯏꯗꯤ
ꯍꯣꯏ ꯐꯩ ꯑꯩꯗꯤ ꯐꯠꯇꯦꯀꯨꯝꯕ ꯑꯗꯨ ꯂꯩꯇꯦ ꯑꯩꯉꯣꯟꯗꯗꯤ
ꯑꯥ ꯐꯥꯥ ꯃꯟꯂꯦꯍꯦ ꯅꯣꯏꯁꯦ
ꯃꯤꯠ ꯂꯣꯏꯅꯃꯛ ꯑꯥ ꯑꯩꯅ ꯌꯥꯝ ꯐꯕ ꯅꯨꯄꯤꯅꯦ ꯑꯩꯅ
ꯑꯣꯑꯣ ꯊꯥꯅ ꯅꯪ ꯐꯩꯌꯦ ꯑꯥ ꯐꯥꯅ ꯐꯥꯅꯒ ꯂꯩꯌꯣ ꯅꯠꯇ꯭ꯔꯗꯤ
ꯑꯃꯨꯛꯀ ꯍꯥꯏꯌꯣ ꯅꯪ ꯅꯁꯥꯏ ꯋꯥꯗꯣ
ꯑꯩꯗꯣ
ꯎꯝ
ꯍꯣꯏ ꯑꯗꯨꯗꯤ ꯇꯧꯋꯦ ꯅꯣꯏ ꯃꯃꯜ
ꯍꯣꯏ ꯍꯣꯏ ꯃꯤꯅ ꯅꯨꯡꯁꯤꯅꯤꯡꯉꯥꯢ ꯐꯖꯅ ꯇꯧꯍꯧꯔꯣ ꯅꯠꯇ꯭ꯔꯗꯤ
ꯍꯣꯢ ꯆꯨꯝ ꯁꯨꯠ
ꯎꯝ
ꯃꯁꯨ ꯀꯣꯔꯁ ꯂꯣꯢꯔꯗꯤ ꯀꯗꯥꯢꯗ ꯆꯠꯈꯤꯅꯤ
ꯒꯤ ꯃꯃꯥꯡꯂꯣꯝꯗ ꯊꯣꯛꯔꯒ ꯑꯗꯨꯝ ꯂꯩꯕꯅꯤ ꯁꯤꯔꯅꯤ ꯃꯄꯥꯟꯒꯨꯝꯕ ꯆꯠꯂꯣꯢ ꯑꯩꯗꯤ
ꯎꯝ ꯑꯗꯨ ꯍꯧꯖꯤꯛꯀꯥꯟꯗꯨ ꯃꯥꯁꯨ ꯐꯥꯔꯦꯀꯣ
ꯅꯪꯗꯤ
ꯑꯩꯗꯤ ꯈꯪꯗꯦ ꯍꯧꯖꯤꯛꯗꯨ ꯑꯩꯁꯨ ꯌꯨꯝꯗ ꯆꯠꯂꯒ ꯑꯗꯨꯃꯥꯏꯅ ꯐꯝꯕꯅꯦ
ꯍꯥ ꯍꯧꯖꯤꯛ ꯍꯧꯖꯤꯛ ꯑꯩꯗꯤ ꯐꯔꯤ ꯂꯩꯁꯤꯅꯦ ꯊꯕꯛꯀꯨꯝꯕ ꯇꯧꯈꯤꯔꯦ ꯍꯧꯖꯤꯛ ꯑꯁꯤ ꯍꯥꯔꯗꯤ ꯑꯗꯨꯝ ꯂꯣꯏꯔꯝꯗꯥꯏꯗ ꯊꯕꯛ ꯄꯨꯕꯤꯅꯤ ꯄꯨꯕꯤꯅꯤ ꯇꯧꯒꯦ ꯅꯠꯇ꯭ꯔꯥꯗꯤ ꯑꯗꯨꯝ ꯂꯩꯈꯤꯅꯤ ꯍꯧꯖꯤꯛꯀꯥꯟꯗꯤ
ꯑꯗꯨ ꯑꯣꯢꯔꯗꯤ ꯌꯨꯝꯗ ꯊꯥ ꯑꯃ ꯑꯅꯤꯗ ꯀꯨꯝꯕ ꯑꯗꯨ ꯌꯨꯝꯗ ꯂꯩꯔꯒ ꯑꯗꯨꯒ ꯑꯃꯨꯛꯀ ꯁꯤꯗ ꯑꯗꯨꯒ ꯑꯩꯈꯣꯏ ꯍꯣꯝ ꯀꯦꯌꯔ ꯇꯧꯕ ꯍꯥ ꯇꯧꯒꯦ ꯇꯧꯁꯦꯔꯣ
ꯍꯣꯏ ꯇꯧꯕ ꯌꯥꯏꯅꯦ
ꯑꯣ ꯑꯗꯨꯒ ꯔꯦꯟ ꯔꯦꯟ ꯍꯣꯏ ꯔꯦꯟꯇ ꯐꯝꯒꯦꯔ ꯑꯗꯨꯒ ꯅꯪꯗꯤ ꯌꯨꯝꯗ ꯐꯝꯒꯦ
ꯌꯨꯝꯗ ꯂꯩꯁꯦꯔꯥ ꯔꯦꯟꯗ ꯂꯩꯅꯤꯡꯉꯥꯢꯗꯤ ꯑꯩ ꯄꯤꯁꯥ ꯂꯩꯇꯦ ꯑꯩꯒꯤ ꯏꯃꯥ ꯕꯕꯥꯅ ꯀꯔꯤ ꯈꯟꯒꯅꯤ ꯍꯣꯝ ꯀꯦꯌꯔ ꯆꯠꯂꯒ ꯑꯩ ꯔꯦꯟ ꯢꯍꯤꯍꯤ
ꯍꯨꯝ
ꯑꯦ ꯑꯍꯣꯏ ꯎꯝ ꯊꯕꯛꯕꯨꯨ ꯍꯣꯁꯄꯤꯇꯥꯜꯗ ꯄꯨꯔꯗꯤ ꯌꯨꯝꯒ ꯌꯥꯝ ꯂꯥꯞꯃꯜꯂꯒ ꯑꯣꯛꯇꯣ ꯐꯤꯌꯥꯔꯗꯣ ꯌꯥꯝ ꯆꯥꯔꯖꯤꯡ ꯆꯠ ꯃꯟꯂꯗꯤ ꯎꯄꯥꯏ ꯂꯩꯇꯦꯀꯣ ꯃꯗꯨ ꯑꯣꯏꯔꯦ ꯅꯛꯄ ꯔꯦꯟ ꯑꯣꯏꯔꯁꯨ ꯊꯤꯕꯅ ꯈꯔꯗꯤ ꯀꯥꯟ ꯀꯟꯅꯥꯒꯅꯤꯕ
ꯍꯣꯢ ꯍꯣꯢ ꯍꯣꯏ ꯗꯨꯁꯨꯠꯅꯦ
ꯃꯗꯨꯁꯨ ꯌꯥꯏ ꯃꯗꯨꯗꯤ ꯌꯥꯏꯌꯦꯕ
ꯍꯣꯢ
ꯅꯠꯇꯕꯤꯗ ꯍꯣꯝ ꯀꯦꯌꯔ ꯆꯠꯄꯗꯨꯗꯤ ꯌꯨꯝꯒꯤ ꯑꯣꯛꯇꯣꯅꯁꯨ ꯑ ꯌꯨꯝꯒꯤ ꯑꯣꯛꯇꯣꯌꯦ ꯑꯣꯛꯇꯣꯅ ꯑꯗꯨꯝ ꯆꯥꯏꯟꯗꯦꯁꯨ ꯍꯣꯁꯄꯤꯇꯥꯜꯗ ꯊꯕꯛ ꯄꯨꯔꯒ ꯌꯨꯝꯒ ꯌꯥꯝ ꯂꯥꯞꯃꯟꯂꯗꯤ ꯔꯦꯟ ꯂꯩꯕꯁꯨ ꯌꯥꯏ ꯑꯗꯨꯗꯤ ꯍꯥꯏꯕꯗꯤ ꯆꯠꯊꯣꯛ ꯆꯠꯁꯤꯟ ꯑꯥ ꯋꯥꯟ ꯇꯥꯏꯝ ꯆꯠꯊꯣꯛ ꯁꯤꯅ ꯇꯨ ꯍꯟꯗ꯭ꯔꯦꯠ ꯊ꯭ꯔꯤ ꯍꯟꯗ꯭ꯔꯦꯠ ꯆꯠꯂꯗꯤ ꯄꯩꯁꯥ ꯌꯥꯝ ꯇꯤꯡꯉꯤꯗꯅ
ꯍꯣꯏ ꯍꯣꯏ ꯆꯨꯁꯦ
ꯎꯝ
ꯗꯨꯁꯨ ꯆꯨꯝꯃꯦ
ꯎꯝ
ꯁꯤꯖꯤ ꯀꯟꯗ ꯀꯣꯠ ꯀꯣꯠ ꯁꯥꯢ ꯎꯝ ꯀꯣꯠ ꯅꯥꯢ ꯀꯣꯠ ꯁꯥꯢ ꯀꯣꯛ ꯆꯤꯛꯑꯦ
ꯍꯣꯏ ꯀꯣꯛ ꯆꯤꯛꯄ ꯃꯇꯝ ꯂꯥꯛꯔꯅꯤ ꯀꯨꯏꯗ꯭ꯔꯦ
ꯑꯥ ꯂꯣꯢꯅꯃꯛꯀꯤꯗꯨ ꯂꯩꯌꯦꯀꯣ
ꯍꯣꯢ
ꯎꯝ ꯍꯣꯢ ꯃꯥꯢꯅ ꯏꯟꯇ꯭ꯔꯚꯌꯨ ꯒꯨꯝꯕ ꯑꯗꯨꯒꯨꯝꯕ ꯆꯠ
ꯍꯣꯏ ꯌꯦꯁ ꯁꯔ ꯌꯦꯁ ꯁꯔ ꯈꯛꯇꯥ ꯍꯥꯏꯒꯗꯧꯕꯅꯦ ꯍꯧꯖꯤꯛꯀꯥꯟꯗꯤ
ꯑꯗꯨꯅꯦ ꯈꯝꯕ꯭ꯔꯣ ꯍꯣꯏ ꯁꯥꯔ ꯈꯟ ꯕꯔꯣ ꯈꯟꯗ꯭ꯔꯦ ꯍꯣꯏ ꯁ꯭ꯔ ꯑꯗꯨꯃꯥꯏꯅ ꯌꯦꯁ ꯁꯔ ꯌꯦꯁ
ꯎꯝ
ꯑꯗꯨꯔꯗꯤ ꯅꯪꯒꯤ
ꯍꯥꯥ
ꯂꯣꯏꯔꯕꯣ
ꯂꯣꯏꯗꯦꯗ ꯏꯟꯇ꯭ꯔꯥ ꯄꯥꯥꯔꯇꯤ
ꯎꯝ
ꯇꯨꯝꯅꯤꯡꯒꯤ ꯅꯪꯕꯨ ꯋꯥꯔꯤ ꯁꯥꯈꯤꯅꯤ ꯀꯝꯇ ꯇꯨꯝꯅꯤꯡꯉꯦ ꯋꯥꯈꯜ ꯀꯝꯇ ꯈꯟꯈꯤꯅꯤ
ꯑꯗꯨ ꯑꯩꯒꯤ ꯃꯤꯠꯇꯀꯣ
ꯍꯣꯏ
ꯌꯥꯝꯅ ꯏ꯭ꯁꯂꯤꯄꯤ ꯑꯣꯏꯈ꯭ꯔꯦ
ꯋꯥꯔꯤ ꯁꯥꯅꯤꯡꯉꯥꯏ
ꯎ ꯝꯃꯤꯇꯣ ꯌꯥꯝ ꯂꯩꯌꯦ ꯑꯗꯨꯒꯨꯝ ꯑꯉꯣꯟꯗ ꯋꯥꯔꯤ ꯁꯦꯅꯤꯡꯅꯦ ꯑꯗꯨꯒꯨꯝꯕꯀꯣ
ꯃꯤ ꯌꯥꯝ ꯂꯩꯌꯦ
ꯑꯣ
ꯅꯣꯡ ꯆꯨꯕ꯭ꯔꯣ
ꯎꯝꯍꯝ ꯆꯨꯝꯗꯦ ꯍꯨꯖꯤꯛꯇꯣ ꯅꯪꯒꯤ ꯐꯝꯕ ꯐꯝꯕ ꯎꯝ ꯐꯝꯕꯗꯨ ꯀꯣ ꯆꯨꯝꯕ꯭ꯔꯣ
ꯍꯣꯏ
ꯑꯣ ꯑꯗꯨꯗꯤ ꯌꯥꯝꯅ ꯀꯣꯜꯂꯣꯏꯀꯤ
ꯑꯝ
ꯍꯣꯏ
ꯅꯨꯝꯆꯨꯑꯗꯤꯀꯣ ꯈꯔ ꯏꯪꯅꯤꯡꯉꯦ
ꯍꯣ ꯍꯣꯏ ꯅꯣꯡ ꯆꯨꯔꯗꯤ ꯈꯔ ꯏꯪꯕꯅꯦ
ꯑꯣ ꯑꯈꯣꯏꯒꯤ ꯔꯨꯝꯁꯨ ꯌꯥꯝꯅ ꯃꯣꯂꯦ ꯑ ꯑꯗꯨꯝꯅ ꯎꯔꯗꯤꯀꯣ ꯏꯁꯄꯥꯥꯏꯇꯝ ꯎ ꯋꯦꯕꯀꯨꯝꯕ ꯌꯥꯝ ꯂꯩꯌꯦ ꯁꯨ ꯌꯥꯝ ꯂꯩꯌꯦ ꯌꯥꯝ ꯂꯩꯌꯦ
ꯅꯪ ꯁꯦꯡꯕꯤꯔꯣꯏꯗꯤ ꯁꯦꯡꯅꯤꯡꯗꯦ
ꯁꯤꯅꯤꯡꯗꯦ
ꯃꯤ ꯑꯇꫭꯞꯄꯅ ꯑꯃꯨꯛꯀ ꯇꯧꯅꯤꯡꯗ꯭ꯔꯦꯕ ꯑꯝꯇ
ꯑꯩꯒꯤ ꯎꯝ ꯇꯨꯝꯕ ꯃꯐꯝꯗ ꯂꯩꯕ꯭ꯔꯣ
ꯑꯩꯒꯤꯗꯤ ꯂꯩꯇꯦꯗ ꯑꯗꯨ ꯑꯗꯨꯝ ꯃꯆꯦ ꯃꯆꯦ ꯑꯗꯨꯝ ꯑꯈꯣꯏꯗꯤ ꯑꯗꯨꯝꯃꯥꯏꯅ ꯇꯧꯗꯦꯕ ꯑꯩꯈꯣꯏ ꯂꯧꯕꯨꯛꯇꯗꯤ ꯊꯣꯛꯀꯗꯧ ꯃꯐꯝ ꯂꯩꯇꯦꯕ
ꯅꯠꯇꯦ ꯑꯩꯗꯤ ꯀ꯭ꯂꯤꯟ ꯇꯧꯔꯦ ꯑꯗꯨꯅ ꯑꯩꯗꯤ ꯁꯥꯏꯠꯇ ꯂꯩꯇꯦ ꯇꯧꯋꯦ ꯑꯌꯨꯛꯇ ꯆꯦꯟꯖ ꯇꯧꯕ ꯃꯇꯝꯗ ꯀꯣ ꯑꯗꯨ ꯁ꯭ꯋꯥꯏꯗꯤ ꯇꯧꯈ꯭ꯔꯦ
ꯇꯧꯅꯤꯡꯗꯦ
ꯎꯝ ꯑꯗꯣ ꯅꯪ ꯕꯦꯛꯁꯤ ꯕꯦꯛꯁꯤ ꯆꯦꯟꯖ ꯇꯧꯕ ꯃꯇꯝꯗꯀꯣ
ꯇꯤꯀꯦꯠ ꯐꯥꯎꯔꯒꯦ
ꯅꯪꯒꯤ ꯕꯦꯛꯁꯤꯠ ꯆꯦꯟꯖ ꯃꯛ ꯆꯦꯟꯖ ꯇꯧꯕ ꯃꯇꯝꯗꯀꯣ ꯅꯪꯒꯤ ꯕ꯭ꯂꯥꯡꯀꯦꯠ ꯀꯨꯝꯕ ꯃꯤ ꯑꯇꯣꯞꯄꯥꯒꯤ ꯕꯦꯛꯗ ꯊꯝꯂꯒ ꯗꯨꯒ ꯀꯩꯝ ꯇꯧꯔꯣꯏ
ꯑꯗꫭꯏꯁꯨ ꯑꯗꯨꯝ ꯌꯥꯝ ꯆꯦꯁꯨ ꯑꯩꯈꯣꯏ ꯇꯦꯟ ꯇꯧꯋꯦ ꯑꯗꯨꯝ ꯇꯣꯡꯉꯁꯨ ꯑꯗꯨꯝ ꯊꫭꯑꯦꯗ ꯃꯗꯨꯗꯤ
ꯑꯗꯨ ꯑꯣꯏꯔꯁꯨ ꯍꯨꯖꯤꯛꯇꯣ ꯅꯪꯒꯤ ꯏꯁꯇ꯭ꯔꯥꯏꯛ ꯑꯁꯤꯗ ꯇꯨꯜ ꯌꯥꯝ ꯂꯩꯌꯦ
ꯑꯩꯗꯤ ꯑꯣꯏꯔ ꯑꯩꯗꫭ ꯅꯪ ꯑꯣꯏꯔꯗꯤ ꯂꯧꯊꯣꯛꯄꯤꯗꯣꯏꯅꯦ
ꯑꯗꯨꯝꯅ ꯍꯦꯛ ꯑꯗꯨꯝꯅ ꯌꯦꯝꯕꯗ ꯑꯩꯗꯤ ꯌꯥꯝꯅ ꯏꯆꯨꯋꯦ
ꯅꯪ ꯅꯪ ꯑꯣꯏꯕꯒꯤ ꯅ ꯑꯣꯏꯕ ꯃꯤꯁꯛ ꯑꯣꯏꯔꯗꯤ ꯑꯩꯗꯤ ꯂꯧꯊꯣꯛꯄꯤꯗꯣꯏꯅꯦꯕꯥ ꯌꯥꯝꯅ ꯁꯦꯡꯕ ꯃꯤꯗꯤ ꯑꯣꯏꯌꯦ ꯑꯗꯨ ꯑꯣꯏ ꯑꯩꯗꯤ ꯂꯧꯊꯣꯛꯎꯔ ꯍꯥꯏꯕꯒꯤ ꯅꯪꯅ ꯅꯕꯨꯛ ꯐꯠꯇꯦꯅ ꯈꯜꯂꯨꯔꯦ ꯑꯩꯗꯤ
ꯅꯪ ꯀꯃꯃꯣ
ꯅꯪꯅ ꯏꯆꯦ ꯑꯣꯏꯔꯗꯤ ꯑꯩꯗꯤ ꯑꯩꯗꯤ ꯅꯪꯅꯦꯕ ꯃꯤ ꯑꯇꯣꯞꯄ ꯅꯠ
ꯑꯩꯗꯤ ꯅꯪꯗꯣ ꯈꯟꯗꯦꯍꯦ ꯑꯩꯅ ꯈꯟꯕ ꯃꯤꯗꯨ ꯃꯤꯔꯗꯤ ꯑꯩꯗꯤ ꯇꯧꯕꯤꯒꯦ ꯑꯗꯨ ꯑꫭꯏꯔꯗꯤ ꯅꯪꯗꯣ ꯑꯩ ꯑꯩ ꯈꯟꯗꯦ ꯑꯩꯅ ꯈꯟꯕ ꯃꯤꯗꯣ ꯑꯩꯗꯤ ꯇꯧꯕꯤꯒꯦ
ꯅꯪꯗꯤ ꯑꯩꯕꯨ ꯈꯪꯗꯝꯅꯤꯅ ꯐꯔꯦ ꯐꯔꯦ ꯐꯔꯦ
ꯑꯩꯒꯤ ꯃꯐꯝꯗꯁꯨ ꯌꯥꯝꯅ ꯗꯔꯇꯤ ꯑꯣꯏꯔꯦ ꯐꯝꯕ ꯂꯩꯌꯦ
ꯌꯦꯡꯉꯨꯁꯦ ꯌꯥꯝꯅ ꯃꯣꯠꯂꯦ